ꯑꯩꯒꯤ ꯃꯁꯤꯡ ꯀꯌꯥ ꯁꯨꯔꯃꯃꯣ
ꯍꯜꯂꯣ
ꯇꯥꯕ꯭꯭꯭ꯔꯣ ꯑꯩꯒꯤ ꯃꯁꯤꯡ ꯀꯌꯥ ꯁꯨꯔꯝꯃꯣ
ꯈꯪꯗꯦ
ꯍꯥꯥ
ꯑꯩꯔꯣ ꯃꯉꯥ ꯋꯥꯠꯂꯤ
ꯃꯗꯤ ꯌꯥꯝ ꯅꯕꯨꯗꯤ ꯃꯆ ꯁꯨꯗꯣꯏꯔꯕ ꯑꯩ ꯑꯩꯒꯤꯅ ꯃꯁꯤꯡ ꯀꯌꯥ ꯁꯨꯔꯃꯣ
ꯅꯪꯒꯤꯗꯣ ꯊꯣꯂꯛ ꯊꯣꯂꯛꯇ꯭ꯔꯤꯗꯅ
ꯑꯣ ꯊꯣꯂꯛꯇꯣꯔꯥ ꯍꯌꯦꯡ ꯑꯣ ꯍꯩꯁ ꯑꯗꯨꯗꯤ ꯅꯪꯒꯤꯗꯣ ꯊꯨꯅ ꯌꯧꯍꯟꯗ ꯌꯥꯗꯦ
ꯑꯩ ꯑꯩ ꯁꯥꯟꯅꯔ ꯇꯪꯈꯥꯢ ꯌꯦꯟꯅꯁꯦ ꯍꯥꯢꯕ꯭ꯔꯣ
ꯌꯦꯟꯅꯔꯣꯢꯗ ꯑꯗꯨꯗꯤ ꯅꯪ ꯋꯥꯖꯦ ꯐꯖꯕꯗꯨꯅꯦ ꯅꯪ ꯐꯝꯖꯗꯅ ꯥꯃꯣꯣꯟ ꯆꯪꯁꯤ ꯀꯌꯥꯈꯔ ꯥꯃꯣꯣꯟ ꯆꯒꯈꯔꯝ
ꯄꯨꯡꯈꯥ ꯍꯥꯏꯚꯔꯅꯤ
ꯑꯣ ꯍꯥꯏꯗꯤ ꯑꯩꯈꯣꯏ ꯂꯩꯔꯤ ꯌꯥꯝ ꯄꯨꯡ ꯑꯃꯒ ꯃꯈꯥꯏ ꯐꯥꯒꯦ ꯐꯥꯒꯦ ꯇꯧꯕꯟꯗꯦ ꯁꯩꯀꯥꯟ ꯆꯠꯄꯅꯤꯅ ꯌꯥꯝꯝꯗꯝ ꯆꯪꯕꯅꯤꯅ ꯆꯗ ꯃꯤꯅꯤ ꯄꯨꯡꯈꯥꯏ ꯑꯃ ꯍꯥꯏꯔꯣ ꯍꯜꯂꯛ ꯀꯥ ꯄꯨꯡꯈꯥꯏꯝꯔꯣ ꯄꯨꯡ ꯑꯃ ꯂꯩꯔ
ꯃꯆꯥ ꯑꯃ ꯄꯥꯏ ꯆꯉ ꯃꯅꯦꯃ
ꯄ ꯆꯉ ꯃꯅꯦ
ꯉꯔꯥꯡ ꯆꯠꯅꯤ ꯍꯥꯏꯗ꯭ꯔꯣ ꯆꯠꯇꯦꯅꯦ
ꯀꯥꯏꯗ ꯂꯩꯃꯤꯕ
ꯃꯉꯥꯥꯡ ꯆꯠꯇꯦ
ꯑꯥ
ꯐꯥꯝ ꯆꯠꯅꯤ ꯇꯧꯔꯝꯕ ꯐꯥꯝ ꯆꯠꯇꯦ
ꯑꯣ ꯌꯨꯝꯗ ꯄꯣꯊꯥꯝꯃꯅꯤꯅꯦ ꯌꯥꯔꯅꯤ ꯃꯥꯁꯨ ꯂꯥꯛꯑꯃꯗꯤ ꯀ ꯐꯔꯒ
ꯑꯣꯀꯦ ꯅꯣꯠ ꯐꯤꯂꯤꯡ ꯏꯟ ꯗ ꯚꯥꯏ ꯄꯤꯔꯝꯕ꯭ꯔꯣ
ꯍꯥꯥ
ꯅꯣ ꯐꯤꯂꯤ ꯏꯟ ꯂꯚ ꯇꯣ
ꯑꯣ ꯐꯤ ꯂꯥꯛꯇꯔꯤ
ꯗꯥꯛꯇꯔꯤꯌꯦ
ꯎꯝ ꯊꯧꯗꯈꯤꯕ꯭ꯔꯣ
ꯑꯩ ꯉꯁꯥꯏ ꯂꯥꯛꯄꯣꯏ ꯊꯊꯈ꯭ꯔꯕꯅꯤꯅꯦ ꯑꯃꯨꯛ ꯊꯣꯛꯒꯠꯂꯦ
ꯀꯅ ꯁꯅꯣꯏ ꯇ ꯂꯥꯛꯇꯔꯒꯥꯏꯔꯦ
ꯑꯗꯨ ꯃꯈꯥ ꯏꯁꯕꯦꯛ ꯀ ꯊꯥꯕ
ꯑꯗꯨ ꯇꯧꯗꯛꯇꯗꯤ ꯅꯣꯛ ꯐꯤꯂꯤꯡꯜꯗ ꯗꯀꯤꯡ ꯏꯁ ꯕꯦꯛ ꯃꯈꯥ ꯊꯥꯔꯤꯗꯣ ꯃꯊꯛꯀ ꯃꯈꯥ ꯇꯥꯕ꯭ꯔꯣ ꯑꯗꯨ ꯂꯥꯛꯇꯥꯔꯦ
ꯅꯗꯣꯝ ꯂꯩꯁꯥꯕꯤ ꯈꯔ ꯂꯥꯛꯇ꯭ꯔꯣ
ꯄꯥꯕꯤ ꯀꯩꯅꯣ ꯁ꯭ꯀꯨꯜ ꯍꯜꯂꯛ ꯇꯥꯏꯃꯤꯡ ꯌꯧꯗꯩꯕ ꯑꯗꯨꯗꯤ ꯁ꯭ꯀꯨꯜ ꯀꯣꯂꯦꯖ ꯂꯣꯏ
ꯑꯁ ꯑꯩꯈꯣꯏꯁꯤ ꯖꯨꯔꯥ ꯖꯨꯔꯥꯅꯤ
ꯑꯣ
ꯅꯅꯥꯍꯣꯡ ꯉꯃꯝ ꯌꯦꯂꯦꯒꯦ
ꯍꯣꯡ ꯌꯦꯟꯕꯤꯗ ꯌꯥꯔꯣꯏ
ꯅꯣꯡ ꯏꯖꯦꯜ ꯑꯃꯝ ꯊꯥꯔꯣꯀꯥꯏ ꯌꯥꯗ ꯍꯧꯖꯤꯛ ꯆꯥꯕ ꯂꯩꯦ ꯄ ꯆꯥꯞ ꯂꯦ ꯕꯤꯌꯦ ꯍꯧꯖꯤꯛꯁꯦ ꯂꯧꯕ ꯌꯥꯕ ꯑꯃꯨ ꯂꯩꯇꯦꯕ
ꯍꯦ
ꯁꯗꯤ ꯆ
ꯃꯃ ꯑꯗꯨꯕꯨ ꯃꯥꯏꯗꯤ ꯏꯁꯂꯣꯔꯗ ꯆꯠꯄꯅꯤꯅ ꯀꯨꯏꯟ ꯆꯪꯉꯅꯤꯅꯦ
ꯍꯥꯥ ꯀꯔꯤ ꯍꯥꯏꯅꯣ ꯍꯜꯂꯣ ꯍꯜꯂꯣ
ꯍꯥꯥ ꯗꯤꯝꯄꯔꯗꯤ ꯅꯣꯏ ꯐꯖꯅ ꯌꯥꯎꯉꯔꯦ ꯑꯗꯨꯏ ꯃꯃꯥꯡꯒꯤ ꯃꯃꯥꯡꯒꯤ ꯗꯤꯝꯄꯔꯗꯤ ꯐꯖꯅ ꯌꯥꯎꯉꯔꯦ ꯅꯣꯏꯁꯦ
ꯏꯗꯒ
ꯉꯁꯤꯗꯤ ꯇꯨꯝꯃꯔꯣꯏꯗ꯭ꯔꯣ
ꯍꯥꯏꯔꯣ ꯑꯩꯗꯤ ꯍꯥꯏꯗꯤꯀꯣ ꯍꯤꯗꯥꯛꯅ ꯉꯝꯃꯀꯥꯟꯗ ꯇꯨꯝꯕꯩ ꯋꯥ ꯅꯠꯇ꯭ꯔꯥꯅ ꯑꯃꯨꯛ ꯇꯨꯝꯗꯦ ꯅꯍꯥꯟ ꯅꯍꯥꯟꯁꯨ ꯇꯨꯝꯗꯦ ꯑꯃꯣ ꯅꯍꯥꯟ ꯍꯥꯏꯗꯤ ꯗꯦꯠ ꯁꯚꯦꯟꯇꯤꯟꯗꯨꯁꯨ ꯑꯃꯨꯧꯁꯤꯗ ꯎꯕ ꯈꯣꯠꯄ ꯀꯩꯗꯧ ꯋꯥ ꯂꯩ
ꯀ ꯍꯤꯗ ꯆ ꯇ ꯑꯣꯏꯕ꯭ꯔꯣꯕꯥ ꯏꯥꯛ ꯆꯥꯗ꯭ꯔꯕꯨꯣ ꯋꯥ
ꯆꯥꯏꯌꯦ ꯉꯁꯤꯁꯨ ꯆꯥꯏꯔꯦ ꯁꯥꯒꯠꯂꯛꯄꯒꯨꯝꯕꯗ ꯇꯧꯕꯩ ꯋꯥꯅꯤ ꯅꯝꯊꯔꯛꯄꯩ ꯅꯠꯇ꯭ꯔ ꯇꯧꯗꯦ
ꯝꯕꯥꯕ
ꯑ
ꯌꯥꯗ꯭ꯔꯦ ꯌꯥꯗ꯭ꯔꯦ ꯇꯧꯔꯦ ꯁꯤ ꯈꯪꯗ꯭ꯔꯦꯔ
ꯎꯝ ꯑꯩꯅꯍ ꯂꯥꯏ ꯐꯔꯤꯗꯣ ꯑꯃꯨꯂꯨ ꯌꯧꯗꯦꯔꯦ ꯍꯨꯃꯥꯡꯂ
ꯑꯩꯈꯣꯏꯗꯤ ꯏꯔꯨꯖꯔꯦ ꯃꯃꯥꯡꯅ
ꯃꯔ
ꯑꯗꯣ ꯃꯣꯏꯔꯥꯡꯒꯤꯗꯣ ꯑꯝꯇ ꯆꯠꯂꯨꯁꯦ ꯕꯤꯀꯁꯤ ꯂꯩ
ꯎꯝ
ꯀꯥꯂꯁ
ꯑ ꯌꯥꯏꯅꯦ ꯍꯥꯏ ꯌꯥꯏ
ꯗꯤꯌꯥꯒ ꯄꯔꯒ
ꯉꯁꯤ ꯑꯉꯥꯡ ꯄꯨꯔꯒ
ꯋꯥꯏꯟ
ꯌꯥꯏꯅꯦ ꯑꯩꯈꯣꯏ ꯑꯩꯈꯣꯏ ꯏꯃꯨꯡ ꯉꯥꯡ ꯇꯧꯒ ꯅꯣꯏ ꯁ꯭ꯋꯥꯏꯗꯨꯁꯨ ꯄꯨꯔꯛꯑꯣ
ꯍꯅꯤꯃꯨꯟ ꯆꯠꯄꯣꯏꯅ
ꯍꯥꯏ ꯑꯗꯨꯃꯗꯤ ꯃꯤ ꯂꯨꯕ ꯐꯥꯔꯁ ꯃꯟꯅꯤ ꯍꯥꯏꯔꯤꯗꯣ ꯑꯗꯗꯣ
ꯑꯗ ꯍꯧꯖꯤꯛꯁꯨ ꯍꯥꯟꯅ ꯃꯨꯟ ꯆꯠ ꯌꯥꯔꯦ
ꯌꯕꯗꯤ ꯌꯥ
ꯃꯈꯣꯟꯒ ꯈꯔ ꯊꯣꯛꯍꯜꯂ ꯇꯦ ꯇꯦ
ꯑꯗꯨꯗꯗꯤ ꯃꯀꯣꯟ ꯊꯣꯛꯑꯦ ꯃꯣꯏꯗꯨꯗꯤ ꯀꯥꯏꯔꯦ ꯍꯨꯝꯗꯤꯗꯣ ꯁꯨꯝ ꯅꯤ ꯊꯣꯔꯃꯤ
ꯉꯥ ꯇꯥꯎ ꯀꯣꯂꯒꯒꯣ
ꯆꯥꯆ ꯆ ꯃꯉꯔ
ꯃꯧ ꯇꯥꯔꯑꯣꯏ ꯑꯗꯨꯗꯤ
ꯑꯗꯦ
ꯄꯣꯡꯗꯤ ꯇꯥꯔꯣꯏꯍꯦ
ꯍꯨꯝꯗꯤꯗꯤꯍꯟ ꯌꯥꯝꯗꯣꯏꯔ
ꯃꯣꯏꯅꯥ ꯑꯇꯪ ꯆꯂ ꯀꯌꯥ
ꯍꯜꯂꯣ
ꯇꯥꯏꯌꯦ
ꯍꯨꯝꯗꯤ ꯅꯍꯟꯕ ꯉꯝꯗꯔꯕ
ꯍꯥꯥ
ꯐꯨꯝꯗꯤ ꯃꯤꯍꯟꯕ ꯉꯝꯗꯕ
ꯀꯔꯤ
ꯍꯨꯝꯗꯤꯅꯤꯍꯟꯕ
ꯍꯣꯏ ꯄꯨꯝꯗꯤ ꯅꯤꯒꯥꯟꯃ ꯄꯨꯝꯗꯗꯨꯅ ꯑ ꯅꯤꯛ ꯄꯥꯏꯕ ꯑꯣꯏꯅ ꯐꯨꯝꯗꯤꯗ ꯃꯊꯪ ꯃꯥ ꯄꯊꯪ ꯃꯊꯪ ꯃꯊꯪ ꯆꯣꯡꯗꯣꯏ ꯉꯥꯥꯡ ꯏꯁꯤꯟ ꯏꯁꯤꯜꯂ
ꯆꯥꯎꯈꯠꯂꯛꯑꯦ ꯈꯪꯉꯣꯟꯗꯦ ꯐꯨꯝꯗꯤ ꯃꯈꯥ ꯆꯪꯉꯨ ꯉꯥꯃꯩ
ꯑꯗꯨꯗꯤ ꯄꯔꯥ ꯀꯔꯣꯏꯗ꯭ꯔꯣ
ꯉꯥ ꯄꯨꯂꯞ ꯁꯤꯈ꯭ꯔꯗꯤ ꯏꯁꯤꯡꯗꯨ ꯊꯛ ꯌꯥꯔꯣꯏꯗꯣꯏꯅ ꯑꯃꯨꯛ ꯄꯨꯨꯝꯁꯤꯜꯂꯛꯄꯩ ꯉꯥ
ꯊꯅꯤ ꯂꯦ
ꯑꯗꯩ ꯂꯄꯥꯛꯥꯛ ꯑꯗ ꯏꯄꯥꯛꯇ ꯇꯨꯝꯕ ꯌꯥꯔꯣꯏ ꯏ ꯊꯤꯡ ꯏꯟꯈꯤꯕꯩꯗꯣ
ꯍꯥꯥ ꯍꯣꯏ
ꯕꯤꯔ
ꯑꯗꯨ ꯄꯨ
ꯎꯝ
ꯂꯅꯥ ꯔꯨꯗꯀꯨꯃꯔ ꯊꯔꯒꯅꯤ ꯑꯃꯅꯤꯕꯗꯤ ꯂꯑꯣ ꯑꯗꯨꯒ ꯔꯣꯠ ꯉꯁꯥꯏ ꯃꯌꯥꯡꯒꯤ ꯂꯨꯄꯥ ꯌꯥꯡꯈꯩ ꯊꯥꯗ꯭ꯔꯥ ꯑꯃ ꯑꯃ ꯊꯧꯔꯤꯕꯅꯦꯕ
ꯑꯗꯨ
ꯌꯥꯡꯈꯩ ꯌꯥꯡꯈꯩ ꯄꯤꯗꯧꯕ ꯒꯥꯔꯤ ꯑꯃ ꯈꯨꯨꯠ ꯅꯟꯗ꯭ꯔ ꯃꯥ ꯇꯖ ꯀ ꯍꯥꯥ
ꯌꯦꯟ ꯄꯨꯒꯗꯣꯏꯕꯥ
ꯍꯣꯏ ꯌꯦꯟꯕꯨ ꯑꯗꯨ ꯖꯥꯠꯂꯤꯅ ꯃꯅꯤꯡ ꯈꯥꯕꯗꯣ ꯆꯨꯝ ꯄ ꯌꯥꯡꯈꯩ ꯂꯧ ꯂꯪꯗ꯭ꯔꯥ ꯑꯃ ꯊꯧꯕ꯭ꯔ ꯆꯦꯌꯥꯃꯨꯛ ꯌꯥꯎꯋꯦꯗ
ꯕꯣꯏꯂꯔ ꯑꯣꯏꯅ ꯂꯧꯗꯧꯕ ꯌꯥꯗ꯭ꯔꯥ ꯕ꯭ꯔꯣꯏꯂꯔ ꯃꯔꯤ ꯃꯉꯥꯇꯣ
ꯑꯗꯨ ꯑꯩꯗꯤ ꯆꯞ ꯆꯥꯔꯦꯗ ꯍꯣꯔꯦ ꯅꯨꯃꯤꯗꯥꯡ ꯑꯃꯨꯛ ꯗꯕꯥꯗ
ꯃꯖꯥꯗ ꯌꯥꯔ
ꯎꯝ
ꯃꯆꯥ ꯑꯃꯒ ꯐꯥꯁꯤꯜꯂꯒ ꯦꯟꯗ꯭ꯔꯣꯕ ꯁꯦꯇꯒꯤ ꯃꯈꯥꯗ ꯁꯦꯇꯒꯤ ꯂꯥꯏꯌꯦꯡꯉꯒ ꯂꯩꯔꯤꯕ ꯉꯁꯥꯏ ꯑꯩꯈꯣꯏ ꯄꯣꯕꯤ
ꯃꯊꯪꯒꯤ ꯄ꯭ꯔꯣꯒꯥꯝꯁꯦ
ꯀꯁ ꯑꯃꯅꯤꯅꯤ ꯆꯠ ꯆꯠ ꯂꯥꯎꯅ ꯊꯥꯡꯕꯤ ꯊꯖꯤꯜ ꯂꯒ ꯆꯥꯛ ꯆ ꯌꯦ ꯌꯥꯕ ꯏ ꯇꯃꯤꯒꯣ
ꯀꯩꯅꯣꯝ ꯊꯣꯛꯣꯂꯛꯑꯦ ꯑꯩ ꯑꯗꯨꯝ ꯄꯥꯏꯕꯣ
ꯍꯣꯏ
ꯀꯩꯅꯣꯝ ꯊꯣꯛꯂꯛꯑꯦꯕ ꯑꯩꯈꯣꯏ ꯍꯧꯖꯤꯛꯀ ꯌꯥꯏ ꯑꯝꯇ ꯌꯦꯡꯒꯦꯀꯣ ꯑꯗꯨꯝ ꯄꯥꯏꯕꯣ
ꯇꯥꯕꯔꯣ
ꯑꯥ
ꯑꯁꯤꯗ ꯀꯩꯅꯣꯃ ꯃꯦꯁꯦꯁ ꯑꯣꯏꯔꯣ ꯀꯔꯤ ꯑꯣꯏꯔꯣ ꯑꯃ ꯂꯥꯛꯑꯦꯕꯀꯣ ꯄꯥꯔꯃꯤꯁꯟ ꯀꯥꯏꯔꯒ ꯇꯕꯔꯣ
ꯏꯁꯀꯤꯔꯤꯁꯨ ꯂꯧꯔ ꯊꯥꯔꯨꯔꯑꯣꯅꯦ ꯑꯩ ꯋꯥꯆꯞꯇ ꯇꯧꯔꯛꯀꯦ ꯑꯗꯨꯒ ꯏꯁꯀ꯭ꯔꯤꯟ ꯁꯤꯌꯔ ꯇꯧꯔꯣ ꯇꯥꯕ꯭ꯔꯣ ꯍꯥ
ꯍꯜꯂꯣ
ꯊꯥꯀꯔꯝ ꯍꯜꯂꯣ
ꯇꯥꯏ ꯇꯥꯏ
ꯊꯥꯒꯔꯃꯦ ꯑꯦ ꯊꯝꯃꯁꯤꯔꯥ ꯆꯄꯅꯅꯨꯡꯉ